ꯑꯩ ꯁꯥꯎꯗ‌ꯦꯍ‌ꯦ ꯌꯥꯗ‍꯭ꯔ‌ꯦꯍꯦ
ꯑ ꯋꯥꯔꯤ ꯋꯥꯔꯤ ꯁꯥꯕ ꯄ‌ꯦꯟꯅ‌ꯦ
ꯆꯩ ꯆꯥꯒꯅꯤ ꯃꯥ
ꯑꯁ ꯎꯝ
ꯅꯪ ꯄꯨꯡ ꯀꯌꯥꯗ ꯍꯧꯒꯠꯅꯤ ꯍꯥꯏꯕ
ꯄꯨꯡ ꯃꯔꯤ ꯃꯈꯥꯏꯗ ꯑꯃꯨꯛꯀ ꯍꯧꯒꯠꯀꯅꯤꯌ‌ꯦ
ꯃꯔꯤ ꯃꯈꯥꯏ ꯍꯧꯖꯤꯛꯇꯤꯗꯨꯗꯤ ꯑꯥ ꯌꯧꯔ‌ꯦꯅꯦ ꯑꯁ ꯂꯣꯏꯔꯦ ꯅꯪꯁꯨ ꯅꯪ ꯍꯧꯖꯤꯛ ꯏꯂꯦꯚꯦꯟ ꯀꯣ ꯑꯗꯨ ꯏꯂ‌ꯦꯚꯦꯟ ꯊꯥ꯭ꯔꯠ ꯇꯤꯗ ꯇꯨꯝꯃꯣ ꯏꯂꯚꯦꯟ ꯊꯥ꯭ꯔꯇꯤ ꯌꯦꯡꯁꯦ ꯇꯨꯋꯦꯜꯞ ꯊꯥ꯭ꯔꯇꯤ ꯋꯥꯟ ꯊꯥꯔꯇꯤ ꯇꯨ ꯊꯥ꯭ꯔꯇꯤ ꯊ꯭ꯔꯤ ꯊꯥꯔꯇꯤ ꯐꯣꯔ ꯊꯥ꯭ꯔꯇꯤ ꯐꯥꯏꯞ ꯑꯥꯋꯥ꯭ꯔꯁ ꯉꯥꯛꯇꯅꯤꯅ
ꯎꯝ ꯉꯁꯥꯏ ꯑꯥ ꯌꯨꯝ ꯌꯧꯕ ꯀꯥꯟꯗ ꯄꯨꯡ ꯑꯅꯤꯒꯨꯝꯕꯗꯤ ꯇꯨꯝꯔꯝꯒꯅꯤ
ꯑꯣ ꯑꯣ ꯑꯗꯨꯗꯤ ꯌꯥꯏꯗꯥ
ꯎꯝ
ꯗꯨꯗꯤ ꯌꯥꯏ
ꯉꯁꯤꯗꯤ ꯅꯣꯡ ꯆꯨꯕꯅꯤꯅ ꯅꯨꯡꯉꯥꯏꯌꯦꯍꯦ ꯑꯦꯁꯤ ꯊꯥꯔꯒ ꯅꯨꯡꯉꯥꯏꯔ ꯇꯨꯝꯔꯒ ꯂꯩꯕꯅꯦ
ꯎꯝ ꯑꯗꯨ ꯅꯪꯒꯤ ꯅꯨꯄꯤ ꯑꯃꯗꯤ ꯊꯕꯛ ꯇꯧꯔꯤꯕ
ꯑꯩꯒꯤ ꯅꯨꯄꯤ ꯑꯃ ꯍꯥꯏꯕꯗꯤ ꯑꯩꯒꯤ ꯅꯨꯄꯤ ꯀꯌꯥ ꯂꯩꯕꯅꯣ
ꯎꯝ ꯑꯥ ꯑꯗꯨ ꯅꯣꯏꯅ ꯂꯩꯃꯤꯟꯅꯕꯗꯣ ꯑꯗꯨ ꯃꯥꯗꯤ ꯊꯕꯛ ꯇꯧꯔꯤꯕꯣ ꯍꯥꯏꯕ
ꯍꯣꯏ ꯅꯪꯅ ꯍꯥꯏꯕꯗꯤ ꯅꯨꯄꯤ ꯅꯪꯒꯤ ꯅꯨꯄꯤ ꯑꯃꯗꯣ ꯍꯥꯏ ꯑꯩꯒꯤ ꯅꯨꯄꯤ ꯀꯌꯥ ꯂꯩꯕꯅꯣ
ꯅꯪꯒꯤ ꯅꯨꯄꯤ ꯀꯌꯥ ꯂꯩꯕ꯭ꯔꯣ ꯈꯪꯗꯦꯗ ꯑꯩꯁꯨ ꯅꯪꯅ ꯈꯪꯒꯅꯤꯗ
ꯎꯝ ꯈꯪꯗ꯭ꯔꯦ ꯇꯔꯥꯒꯨꯝꯕꯗꯤ ꯊꯤꯁꯤꯔꯥ ꯈꯪ
ꯅꯨꯄꯤ ꯇꯔꯥꯒꯨꯝꯕ ꯂꯩꯔꯗꯤ ꯅꯪ ꯋꯥꯒꯅꯤꯍꯦ
ꯋꯥꯕꯗꯤ ꯋꯥꯒꯅꯤ
ꯎꯝ
ꯑꯥꯏ ꯇꯜꯂꯦꯍꯦ
ꯇꯥꯟꯒꯅꯨ ꯅꯨꯄꯤ ꯊꯤ ꯊꯤꯔꯒ ꯇꯥꯟꯕ ꯌꯥꯗꯦ
ꯑꯥ
ꯍꯩ ꯑꯗꯨ ꯃꯄꯥꯟꯗ ꯂꯩꯕꯗꯣ ꯅꯨꯡꯉꯥꯏꯔꯤꯕ꯭ꯔꯣ ꯅꯠꯇ꯭ꯔꯒ ꯌꯨꯝ ꯍꯜꯂꯛꯅꯤꯡꯈ꯭ꯔꯕ꯭ꯔꯣ
ꯑꯗꯨꯅꯦ ꯊꯕꯛ ꯇꯧꯔ ꯇꯧꯔꯨꯔꯒ ꯌꯥꯒꯗꯕ ꯃꯥꯟꯗ꯭ꯔꯦ ꯌꯨꯝ ꯍꯟꯈ꯭ꯔꯁꯤꯔꯥ ꯈꯜꯂꯦ
ꯎꯝ
ꯌꯨꯝ ꯍꯜꯂꯁꯨ ꯊꯕꯛ ꯂꯩꯇ꯭ꯔꯗꯤ
ꯎꯝ ꯎꯝ
ꯅꯩꯕꯁꯦ ꯋꯥꯒꯅꯤ
ꯎꯝ
ꯀꯔꯤ ꯇꯧꯁꯤꯔꯥ ꯈꯜꯂꯤꯝꯅꯦ ꯍꯧꯖꯤ
ꯍꯣꯏ ꯑꯗꯨꯅꯤ ꯑꯁ ꯊꯕꯛ
ꯑꯩꯈꯣꯏ ꯃꯄꯥꯟꯗ ꯃꯄꯥꯟꯗ ꯂꯩꯕꯁꯨ ꯔꯦꯟꯁꯦ ꯆꯍꯤ ꯆꯍꯤꯗ ꯑꯩ ꯏꯟꯀ꯭ꯔꯤꯃꯦꯟ ꯂꯩꯌꯦ
ꯑꯣ
ꯑꯩꯈꯣꯏ ꯍꯥꯟꯅ ꯄꯤꯔꯝꯕꯁꯦ ꯑꯩꯠꯇꯤꯟ ꯄꯤꯕꯅꯦ ꯍꯧꯖꯤꯛꯇꯤ ꯂꯤ ꯁꯤꯡ ꯑꯍꯨꯝ ꯍꯤꯞ ꯍ‌ꯦꯟ ꯍꯦꯟꯒꯠꯀꯅꯤ ꯍꯥꯏꯌꯦ
ꯎꯝ
ꯎꯝ ꯋꯥꯒꯗꯕꯅꯣ
ꯌꯨꯝ ꯍꯣꯡꯁ‌ꯦꯔꯥꯅ ꯈꯜꯂꯦ ꯍꯧꯖꯤꯛ
ꯌꯨꯝ ꯑꯥ ꯑꯗꯨ ꯆ ꯑꯥ ꯀꯌꯥ ꯏꯟꯀ꯭ꯔꯤꯖ ꯇꯧꯋ‌ꯦ ꯍꯥꯏꯕ꯭ꯔꯥ
ꯂꯤꯁꯤꯡ ꯑꯍꯨꯝ ꯏꯟꯀ꯭ꯔꯤꯁ ꯏꯟꯀ꯭ꯔꯤꯃꯦꯟ ꯂꯩꯒꯅꯤꯍꯦ꯫
ꯂꯤꯁꯤꯡ ꯑꯍꯨꯝꯗꯤ ꯌꯥꯝꯃꯦꯍꯦ ꯀꯅꯥꯅ ꯄꯤꯒꯦꯔꯣ ꯑꯗꯨꯒꯨꯝꯕꯗꯤ ꯎꯝ
ꯇꯦꯟ ꯄꯥꯔꯁꯦꯟ ꯏꯟꯀ꯭ꯔꯤꯃꯦꯟ ꯂꯩꯕꯗꯣ
ꯑꯗꯨ ꯃꯤ ꯌꯥꯝꯕꯗꯣ ꯃꯣꯏꯁꯨ ꯔꯦꯟ ꯄꯤꯒꯦꯔꯥ ꯅꯠꯇ꯭ꯔꯒ ꯐ꯭ꯔꯤꯗ ꯂꯩꯕ ꯃꯤꯁꯤꯡꯔꯣ
ꯄꯤꯒꯅꯤꯍꯦ
ꯑꯣ ꯑꯗꯨꯗꯤ ꯌꯥꯏ ꯑꯗꯨ ꯑꯣꯏꯔꯁꯨ ꯑꯗꯨꯗꯤ ꯍꯦꯟꯃꯟꯗ꯭ꯔꯣ
ꯑꯣꯅꯔꯗꯣ ꯍꯦꯟꯃꯜꯂꯦ ꯍꯥꯏꯕꯒꯤ ꯑꯗꯨ ꯑꯗꯨꯅ ꯌꯨꯝ ꯍꯣꯡꯁꯦꯔꯥ ꯈꯟꯕꯅꯤ
ꯍꯣꯡꯉꯣ ꯍꯣꯡꯉꯣ ꯁꯤꯒꯨꯝꯕꯗ ꯂꯩꯕ ꯌꯥ ꯗ‌ꯦ ꯑꯩꯈꯣꯏ ꯆꯍꯤ ꯑꯃꯗ ꯊ꯭ꯔꯤ ꯊꯥꯎꯖꯟ ꯏꯟꯀ꯭ꯔꯤꯁ ꯇꯧꯔꯗꯤ ꯀꯅꯥꯅ ꯄꯤꯒꯅꯤ ꯃꯤ ꯁꯤꯒꯅꯤ ꯑꯗꯨ ꯃꯣꯏꯁꯦ ꯄꯥꯡꯂꯧ ꯂꯧꯕꯅꯤ
ꯍ‌ꯣꯏ
ꯅꯣꯏꯅ ꯍꯩꯗꯕꯒꯤꯀꯣ
ꯎꯝ ꯍꯣꯔꯦꯟ ꯑꯦꯒ꯭ꯔꯤꯃꯦꯟꯗꯣ
ꯎꯝ
ꯔꯤꯅ꯭ꯌꯨ ꯇꯧꯕꯅꯦꯕ ꯑꯩ ꯔꯤꯅ꯭ꯌꯨ ꯇꯧꯔꯁꯨ ꯁꯤꯗ ꯁꯥꯏꯟ ꯇꯧꯕꯤꯔꯁꯨ ꯑꯩꯅ ꯑꯥ ꯚꯦꯀꯦꯠ ꯇꯧꯒꯦ ꯍꯥꯏꯔꯗꯤ ꯊꯥ ꯑꯃꯥ ꯍꯥꯏꯒꯦꯀꯣ ꯑꯥ ꯑꯁꯤꯗ ꯁꯥꯏꯟ ꯑꯦꯒ꯭ꯔꯤ ꯑꯦꯒ꯭ꯔꯤꯃꯦꯟꯗ ꯁꯥꯏꯟ ꯇꯧꯈ꯭ꯔꯕꯅꯤꯅ ꯆꯍꯤ ꯍꯥꯟ ꯍꯥꯟꯅ ꯂꯩꯒꯅꯤ ꯍꯥꯏꯕ ꯈꯟꯒꯅꯨꯀꯣꯅ ꯍꯥꯏꯕꯗꯤ ꯍꯥꯏꯈ꯭ꯔꯕꯅꯤ
ꯑꯣ ꯍꯣꯏ ꯑꯗꯨ ꯅꯣꯏꯒꯤ ꯑꯦꯒ꯭ꯔꯤꯃꯦꯟꯗꯣ ꯀꯃꯥꯏ ꯇꯧꯕ꯭ꯔꯥ ꯊꯥ ꯊꯥ ꯑꯃꯒꯨꯝꯕ ꯍꯥꯏ ꯍꯥꯏꯒꯗꯕ ꯀꯣ
ꯎꯝ
ꯑꯦꯗꯚꯥꯟꯁꯗ ꯀꯣ
ꯎꯝ
ꯑꯣ ꯑꯗꯣ ꯅꯣꯏ ꯅꯣꯏ ꯗꯤꯄꯣꯖꯤꯠ ꯄꯤꯕ꯭ꯔꯥ
ꯍꯣꯏ ꯗꯤꯄꯣꯖꯤꯠ ꯄꯤꯌꯦ
ꯀꯌꯥꯒꯨꯝꯕ ꯄꯤꯕ꯭ꯔꯥ
ꯊꯥ ꯑꯃꯒꯤ
ꯑꯣ ꯊꯝꯃꯒꯦꯀꯣ ꯍꯧꯖꯤꯛꯅꯗꯤ ꯀꯌꯥ ꯄꯤꯕ꯭ꯔꯥ ꯀꯣ
ꯍꯧꯖꯤꯛ ꯑꯩꯠꯇꯤꯟ ꯄꯤꯕꯅꯦ ꯑꯩꯈꯣꯏ
ꯑꯩꯠꯇꯤꯟ ꯑꯗꯨꯒ ꯑꯃꯨꯛꯀ ꯏꯟꯀ꯭ꯔꯤꯁ ꯇꯧꯔꯗꯤ ꯅꯥꯏꯟꯇꯤꯟ ꯇ꯭ꯋꯦꯟꯇꯤ ꯇ꯭ꯋꯦꯟꯇꯤ ꯋꯥꯟ
ꯎꯝ꯫
ꯅꯪꯒꯤ ꯁꯦꯂꯔꯤ ꯑꯃꯨꯛꯀ ꯆꯠꯈ꯭ꯔꯅꯤ ꯑꯗꯨꯗꯤ ꯀꯣ
ꯎꯝ
ꯁꯦꯂꯔꯤꯅꯤꯅꯦ ꯃꯣꯏꯒꯤ ꯔꯦꯟꯁꯦ
ꯍꯣꯏꯅꯦ ꯃꯣꯏꯒꯤ ꯁꯦꯂꯔꯤꯅꯤꯅꯦ
ꯎꯝ ꯍꯦꯟꯈ꯭ꯔꯦꯗ ꯑꯗꯨꯗꯤ ꯑ ꯑꯇꯣꯞꯄ ꯂꯩꯒꯅꯤ ꯐꯖꯕ
ꯑꯃ ꯊꯤꯗꯤꯉꯩꯁꯨ ꯇꯜꯂꯦ ꯌꯨꯝ ꯍꯣꯡꯕꯁꯤꯁꯨ ꯑꯩꯁꯨ ꯏꯀꯥꯏꯕꯅꯤꯅ ꯑꯦꯁꯤ ꯄꯥꯏꯕꯅꯤꯅ ꯑꯃꯨꯛꯀ ꯏꯟꯁꯇꯣꯜꯃꯦꯟꯗ ꯏꯟꯁꯇꯣꯂꯦꯁꯟ ꯑꯟꯏꯟꯁꯇꯣꯜ ꯇꯧꯕꯗꯁꯤꯡ ꯂꯤꯤꯡ ꯇꯔꯥꯃꯨꯗꯤꯤ ꯆꯠꯈ꯭ꯔꯅꯤꯜꯂ
ꯑꯗꯨ ꯅꯣꯏꯒꯤ ꯁ꯭ꯄ꯭ꯂꯤꯠ ꯑꯦꯁꯤꯗꯣ ꯅꯪ ꯏꯟꯁꯇꯣꯜꯃꯦꯟꯗ ꯏ ꯑꯦꯝ ꯑꯥꯏꯗ ꯂꯧꯕ
ꯌꯥꯝꯃꯥꯏꯅ ꯂꯧꯕꯅꯦ ꯍꯣꯏ
ꯑꯣ ꯑꯗꯨ ꯏ ꯑꯦꯝ ꯑꯥꯏ ꯄꯥꯕ ꯂꯣꯏꯔꯗꯤ ꯅꯣꯏꯒꯤ ꯑꯣꯏꯔꯅꯤꯅ ꯀꯣ꯫
ꯍꯣꯏ
ꯎꯝ ꯑ ꯑꯠꯆꯥ ꯑꯠꯆꯥꯥ ꯀꯌꯥ ꯀꯌꯥ ꯄꯥꯕ꯭ꯔꯥ ꯊꯥꯗ
ꯑꯗ ꯂꯤꯁꯤꯡ ꯑꯍꯨꯝ ꯈꯔ ꯍꯦꯂꯦ
ꯎꯝ ꯑꯣ ꯂꯤꯁꯤꯡ ꯑꯍꯨꯝ ꯀꯣ
ꯎꯝ
ꯑꯥ ꯑꯗꯨꯗꯤ ꯌꯥꯏꯗ ꯑꯗꯨ ꯃꯣꯏꯒꯤ ꯄ꯭ꯔꯥꯏꯁꯁꯦ ꯀꯦꯔ
ꯑꯩꯅ ꯂꯧꯕꯗꯣ
ꯅꯪꯒꯤ ꯏ ꯅꯃꯥꯗ ꯍꯥꯏꯈ꯭ꯔꯕ꯭ꯔꯥ ꯑꯣ ꯑꯣ ꯌꯥꯏ ꯇꯗꯤ ꯍ ꯍ ꯎꯝ ꯈꯔꯗꯤ ꯍꯥꯏꯌꯣꯅ ꯑꯃꯗꯤ ꯑꯗꯨ ꯑꯗꯨꯝꯇꯣ
ꯀꯔꯤꯅꯣ
ꯑꯁ ꯑꯩꯒꯤ ꯏꯅꯥꯎ ꯑꯁꯤꯗ ꯂꯥꯛꯔꯒ ꯀꯣ ꯑꯃꯨꯛꯀ ꯆꯠꯈ꯭ꯔꯒꯦ ꯍꯥꯏꯕ ꯑꯗꯨꯒꯤ ꯏꯅ ꯃꯥꯁꯦ ꯇꯨꯝꯕ꯭ꯔꯥ ꯇꯨꯝꯗꯕ꯭ꯔꯥ ꯌꯦꯡꯂꯒ ꯍꯥꯏꯌꯣ ꯍꯥꯏꯕꯅꯤꯗ ꯎꯝ ꯍꯥꯏꯗꯗꯤ ꯌꯥꯗꯦꯕ
ꯍ ꯍ
ꯂꯩ ꯂꯩꯔꯒ ꯆꯠꯄꯗꯣ ꯍꯥꯏꯗ꯭ꯔꯗꯤ ꯌ ꯑꯦ ꯐꯠꯇꯦ ꯍꯥꯏꯕꯅꯤꯗ ꯑꯩꯅ
ꯆꯨꯝꯃꯦ ꯆꯨꯝꯃꯦ
ꯎꯝ ꯑꯩꯈꯣꯏꯒꯤ ꯑꯗꯨꯅꯦ ꯒꯣꯁꯟꯅꯦ ꯉꯔꯥꯡ ꯑꯩꯅ ꯍꯣꯁꯄꯤ ꯇꯞ ꯆꯠꯄꯗ ꯃꯥꯕꯨ ꯊꯤꯟꯕꯤꯌꯣ ꯍꯥꯏꯅ ꯑꯩꯅ ꯀꯧꯔꯛꯄ ꯑꯗꯨ ꯃꯥ ꯂꯥꯛꯂꯒ ꯇꯣꯝꯂꯒ ꯍꯧꯖꯤꯛꯇꯣ ꯌꯨꯝ ꯑꯃꯨꯛꯀ ꯆꯠꯈ꯭ꯔꯅꯤ ꯍꯥꯏꯕꯀꯣ
ꯗꯣ
ꯅꯣꯏꯗꯤ ꯀꯔꯤ ꯏꯟꯁꯥꯡ ꯆꯥꯔꯒꯦ ꯉꯁꯤ
ꯈꯣꯏꯗꯣ
ꯎꯝ
ꯎꯝ
ꯑꯍꯥꯎꯕ ꯉꯥꯛꯛꯇ ꯆꯥꯔꯒ ꯂꯩꯕ꯭ꯔꯣ
ꯑ ꯉꯁꯤ ꯑꯣꯛꯁꯥ ꯑꯛꯁꯥ ꯉꯔꯥꯡꯒꯤ ꯑꯣꯛꯁꯥ ꯆꯥꯔꯤꯅꯦ ꯉꯁꯤ
ꯎꯝ
ꯑꯦ ꯑꯅ ꯑꯅ ꯅꯣꯏ ꯍꯧꯖꯤꯛꯀꯥꯟ ꯑꯣꯛꯁꯥ ꯂꯩꯔꯤꯕ꯭ꯔꯥ
ꯑꯣꯛꯁꯥꯗꯤ ꯁꯨꯝ ꯂꯩꯌꯦꯗ
ꯑꯣ ꯍꯧꯖꯤꯛꯀꯥꯟ ꯑꯣꯛꯁꯥꯎꯒꯤ ꯄ꯭ꯔꯣꯕ꯭ꯂꯦꯝ ꯂꯩ ꯍꯥꯏꯕ
ꯁ꯭ꯋꯥꯏꯟ ꯐ꯭ꯂꯨꯒꯤꯗꯣ
ꯎꯝ ꯑꯩꯈꯣꯏꯗꯤ ꯑꯗꯨꯝ ꯆꯥꯔꯒ ꯂꯩꯌꯦ ꯈꯣꯡꯁꯥꯟꯗꯨꯝ ꯂꯥꯛꯎꯀꯣ
ꯀꯥꯏꯔꯣꯏ ꯆꯥꯔꯁꯨ
ꯑꯣ ꯍꯣꯏ ꯂ ꯆꯂ ꯅꯣꯏ ꯅꯣꯏꯁꯨ ꯆꯥꯔꯤꯕ꯭ꯔꯣ ꯎꯝ
ꯁꯟꯁꯅ ꯈꯔ ꯌꯥꯝꯅ ꯆꯥꯏꯗ ꯑꯩꯈꯣꯏꯒꯤ ꯎꯁꯥꯗꯒꯤꯗꯤ
ꯁꯨꯡꯁꯥ ꯐꯪꯗ ꯃꯥꯜꯂꯦ ꯁꯤꯗ ꯀꯔꯤ ꯍꯥꯏꯔ ꯁꯦ ꯍꯥꯏꯁꯦ ꯑꯥꯗ ꯍꯥꯏꯕ꯭ꯔꯥ ꯈꯪꯗꯦ ꯍꯧꯖꯤꯛ ꯑꯁꯤꯗ ꯂꯥꯛꯄ ꯀꯥꯟꯗ ꯑꯣꯛꯁꯥ ꯉꯥꯛꯇ ꯆꯥꯏ ꯑꯁꯤꯁꯤꯁꯨꯣ ꯍꯧꯖꯤ ꯊꯝꯕ ꯌꯥꯔꯗꯤ ꯊꯝꯈ꯭ꯔꯣ ꯎꯝ
ꯍꯣꯏ ꯑꯩꯈꯣꯏ ꯁꯟꯁꯥꯁꯦ ꯃꯃꯜꯁꯦ ꯍꯦꯟꯒꯠꯈ꯭ꯔꯍꯦ
ꯀꯌꯥꯔꯥ ꯀꯦꯖꯤꯗ
ꯀꯦꯖꯤꯗ
ꯆꯥꯝꯃꯔꯤ ꯊ꯭ꯔꯤ ꯑꯩꯠꯇꯤ
ꯑꯁꯤꯗꯁꯨ ꯑꯗꯨꯝ ꯇꯧꯕ ꯃꯥꯂꯦꯅꯦ ꯀꯦꯖꯤꯗ
ꯎꯝ ꯍꯥꯟꯅꯗꯤ ꯇꯨ ꯁꯤꯛꯁꯇꯤꯗ ꯂꯧꯔꯝꯕꯗꯣ
ꯃꯃꯟꯁꯦ ꯍꯦꯟꯒꯠꯈ꯭ꯔꯦ
ꯎꯝ ꯎꯝ
ꯑꯗꯨꯅ ꯑꯩ ꯇꯨꯝꯈ꯭ꯔꯒꯦꯀꯣ
ꯅꯨꯡꯉꯥꯏꯅ ꯂꯩꯍꯧꯔꯣ ꯃꯀꯥ ꯋꯥꯔꯤ ꯁꯥꯥꯁꯦ ꯍꯌꯦꯡ
ꯑꯣ ꯑꯗꯨ ꯃꯇꯥꯝ ꯑꯩꯈꯣꯏꯒꯤ ꯃꯇꯥꯝ ꯇꯥꯔꯕ꯭ꯔꯅꯦ ꯃꯥ ꯃꯊꯟꯇ ꯎꯝ ꯋꯥꯔꯤꯗꯣ ꯌꯥꯝ ꯂꯩꯌꯦꯀꯣ
ꯋꯥꯔꯤ ꯁꯥꯥꯟꯅꯤꯡꯉꯥꯏꯁꯦ ꯌꯥꯝ ꯂꯩꯌꯦ
ꯑꯦ ꯋꯥꯔꯤ ꯁꯥꯟꯅꯤꯡꯉꯥꯏ ꯌꯥꯝ ꯂꯩꯑꯦ ꯑꯩꯒꯤꯁꯨ ꯍꯣꯏ ꯍꯣꯏ
ꯋꯥꯔꯤ ꯁꯥꯔꯤꯉꯥꯏ ꯌꯦꯦꯝꯃꯟꯕꯒꯤ ꯇꯨꯝꯕ ꯈꯪꯉꯔꯣꯏ
ꯎꯝ
ꯏꯁꯥꯒꯤ ꯈꯪꯍꯧꯗ꯭ꯔꯗꯤ ꯁꯤꯔꯅꯤ
ꯎꯝ ꯐꯖꯅ ꯆꯠꯂꯣꯀꯣ ꯏꯕꯨꯡ ꯑꯗꯨꯗꯤꯀꯣ ꯎꯝ
ꯎꯝ
ꯎꯝ ꯎꯝ ꯃꯥ ꯄꯥꯏꯔꯁꯦ ꯅꯪꯒꯤ ꯑꯁꯤ ꯂꯩꯔꯤꯕ꯭ꯔꯣ ꯑꯣꯏꯜ ꯂꯩꯔꯤꯕ꯭ꯔꯣ ꯑꯩꯒꯤ ꯕꯦꯛꯒ꯭ꯔꯥꯎꯟ ꯅꯣꯏꯁ ꯂꯥꯛꯄ꯭ꯔꯥ
ꯇꯥꯏꯅꯥ
ꯑꯣ ꯃꯥ ꯃꯥꯒꯤ ꯒꯥꯔꯤ ꯊꯧꯕ ꯍꯧꯔꯕꯅꯤ
ꯑꯣ ꯀꯔꯝꯕ ꯒꯥꯔꯤ
ꯄꯜꯁꯔꯔ ꯈꯪꯗꯦꯅꯦ ꯑꯩꯗꯤ ꯃꯃꯤꯡ ꯁꯨ ꯈꯪꯗꯦ ꯕꯥꯏꯛꯅꯦ ꯐꯖꯗꯤ ꯐꯖꯏ ꯅꯨꯄꯥꯒꯤ ꯃꯥꯟꯕ ꯇꯥꯏꯞꯗꯣ ꯑꯗꯨꯗ
ꯎꯝ
ꯎꯝ
ꯃꯥꯒꯤ ꯇ꯭ꯔꯦꯅꯤꯡꯗꯤ ꯂꯣꯏꯈ꯭ꯔꯕꯣ
ꯃꯥ ꯇ꯭ꯔꯦꯅꯤꯡ ꯂꯣꯏꯗ꯭ꯔꯤꯌꯦꯗ ꯍꯧꯖꯤꯛꯀꯥꯟ ꯃꯥꯁꯦ ꯑꯗꯨꯗ ꯊꯕꯛ ꯇꯧꯔꯒ ꯂꯩꯗ ꯑꯥ ꯗꯤꯁ ꯏꯌꯥꯔ ꯂꯣꯏꯒꯅꯤ ꯍꯥꯏꯗꯤ ꯍꯥꯏꯕ ꯃꯥꯜꯂꯦ ꯍꯧꯖꯤꯛꯇꯤ ꯂꯣꯏꯗꯤ ꯍꯦꯛ ꯂꯣꯏꯕ ꯀꯥꯟꯗ ꯏꯟꯇꯔꯟꯁꯤꯞ ꯑꯣꯏꯅ ꯍꯧꯅꯤ ꯍꯥꯏꯌꯦ
ꯑꯣ ꯅꯨꯡꯉꯥꯏꯔꯦꯅꯦ
ꯑꯃ ꯑꯅꯤꯒꯨꯝꯕꯗꯤ ꯏꯟꯇꯔꯟꯁꯤꯞ ꯑꯣꯏꯅ ꯇꯧꯒꯗꯕ ꯃꯥꯂꯦ ꯃꯣꯏꯁꯦ ꯀꯔꯤ ꯍꯣꯁꯄꯤꯇꯥꯜꯗ ꯇꯥꯒꯦꯔꯗꯤ ꯈꯪꯗꯦꯕ ꯈꯪꯗꯕ ꯃꯥꯜꯂꯦ ꯑꯗꯨ ꯑꯣꯏꯔꯁꯨ ꯗꯣꯛꯇꯔꯒꯤ ꯇꯥꯏꯇꯜꯗꯤ ꯄꯤꯔꯦ
ꯒꯅꯤ ꯍꯦꯛ ꯂꯣꯏꯕ ꯃꯇꯝꯗꯀꯣ
ꯎꯝ ꯃꯥ ꯗꯣꯛꯇꯔ ꯇ꯭ꯔꯦꯅꯤꯡ ꯂꯣꯏꯈ꯭ꯔꯗꯤ ꯅꯥꯕ ꯍꯧꯕ ꯌꯥꯔꯦ ꯑꯩꯈꯣꯏꯁꯨ
ꯍꯦ ꯃꯥ ꯏꯁꯄꯦꯁꯦꯂꯤꯁ ꯑꯣꯏꯔꯁꯅꯨ ꯏꯁꯄꯦꯁꯂꯤꯁ ꯑꯣꯏꯗ꯭ꯔꯤꯉꯩꯗ ꯌꯥꯗꯦ ꯎꯝ ꯏꯁꯄꯦꯁꯦꯂꯤꯁ ꯑꯣꯏꯕꯁꯦ ꯃꯣꯏꯒꯤ ꯑ ꯁꯤ ꯍꯦꯛ ꯂꯣꯏꯔꯒ ꯃꯣꯏꯒꯤ ꯃꯥꯔꯛꯁꯅ ꯌꯦꯡꯂꯡꯒ ꯑꯁꯤ ꯑꯁꯤ ꯂꯥꯏꯟꯗ ꯆꯠꯄ ꯌꯥꯏ ꯍꯥꯏꯕꯗꯣ ꯑꯃꯨꯛꯀ ꯍꯥꯏ ꯑꯃꯨꯛꯀ ꯍꯥꯏꯔꯛꯅꯤ ꯍꯥꯏꯌꯦ ꯑꯗꯨꯗ ꯃꯣꯏꯅ ꯑꯗꯨ ꯃꯣꯏ ꯏꯂꯤꯖꯤꯕꯜ ꯇꯧꯕ ꯃꯐꯝꯗꯀꯣ ꯃꯣꯏꯅ ꯌꯦꯡꯔꯒ ꯆꯠꯀꯗꯕ
ꯎꯝ ꯑꯗꯨ ꯍꯧꯖꯤꯛꯇꯤ ꯃꯥꯁꯦ ꯑꯁꯤꯒꯨꯝꯕ ꯆꯠꯅꯤꯡꯉꯦ ꯆꯠꯅꯤꯡꯉꯦ ꯍꯥꯏꯔꯁꯨ ꯃꯥꯒꯤ ꯃꯥꯔꯛꯁ ꯈꯪꯗꯕꯅꯤꯅꯀꯣ ꯍꯧꯖꯤꯛ ꯃꯣꯏ ꯍꯥꯏꯕ ꯉꯝꯗꯕ ꯃꯥꯜꯂꯤ
ꯑꯣ
ꯑꯩꯅꯗꯤ ꯏꯟꯇꯔꯅꯦꯜ ꯃꯦꯗꯤꯁꯤꯟꯒꯨꯝꯕ ꯌꯥꯔꯗꯤ ꯆꯥꯡꯉꯣ ꯍꯥꯏꯕ ꯑꯗꯨ ꯑꯗꯨꯁꯨ ꯃꯥꯛ ꯌꯥꯝꯕ ꯃꯤꯅ ꯆꯪꯉꯦ ꯍꯥꯏꯌꯦ
ꯎꯝ
ꯏꯟꯇꯔꯅꯦꯜ ꯃꯦꯗꯤꯁꯤꯟꯁꯦ ꯌꯥꯝ ꯐꯩ ꯑꯩꯒꯤꯗꯤ ꯌꯥꯝ ꯄꯥꯝꯃꯦ ꯑꯩꯗꯤ